ꯍꯜꯂꯣ
ꯂꯣ
ꯍꯥꯎ
ꯏꯣ
ꯃꯥꯂꯤꯁ ꯇꯧꯔꯤꯌꯦ ꯍꯜꯂꯣ
ꯇꯥꯏꯗ
ꯃꯤꯇꯃꯤꯖꯒꯦ
ꯌꯥꯝ ꯑꯃ ꯇꯞꯄꯤꯕꯣ ꯃꯈꯀꯣ ꯐꯖꯅ ꯇꯥꯕ꯭ꯔꯣ
ꯇꯥꯔꯕ
ꯇꯥꯌꯦ ꯇꯥꯎꯗꯤꯦ
ꯇꯞꯄꯤꯕ ꯍꯥꯏꯖ ꯍꯧꯁꯤ ꯁꯣ
ꯇꯄꯨ
ꯈꯪꯗ꯭ꯔꯗꯤ ꯑꯩ ꯃꯥꯏꯀ꯭ꯔꯣꯐꯣꯟ ꯌꯥꯗ꯭ꯔꯖꯥꯔꯥ
ꯑꯩꯒꯤꯔꯣ ꯈꯪꯄꯣꯟꯟꯇꯦꯅ
ꯎꯝ ꯅꯪꯒꯤꯗꯤ ꯐꯖꯅ ꯇꯥꯏꯌꯦ ꯑꯩ ꯉꯁ ꯑꯍꯥꯟꯕꯗ ꯏꯌꯥꯔꯄꯁ ꯍꯥꯞꯄ ꯑꯩ ꯏꯌꯥꯔꯄꯁ ꯌꯥꯗꯕ ꯌꯥꯕ
ꯑꯩꯒꯤ ꯀꯩꯅꯣ ꯑꯗꯨꯝ ꯊꯣꯛ ꯂꯩꯔꯦ ꯃ꯭ꯌꯨꯖꯤꯛ ꯀꯩꯀꯥꯒꯤ ꯑꯃ ꯈꯪꯕ꯭ꯔꯥ
ꯕꯦꯛꯒ꯭ꯔꯥꯎꯟꯗ ꯄ꯭ꯂꯦ ꯇꯧꯕꯒꯗ꯭ꯔꯣ
ꯁꯤ ꯅꯠꯇꯦ ꯂꯩꯈꯠꯄ ꯀꯥꯟꯗ ꯃ꯭ꯌꯨꯖꯤꯛꯀꯤ ꯀꯩꯅꯣ ꯑꯗꯨꯝ ꯌꯥꯎꯔꯛꯄꯣ
ꯑꯗꯣ ꯅꯪ ꯃ꯭ꯌꯨꯖꯤꯛꯀꯤꯗꯣ ꯍꯧꯖꯤꯛ ꯃ꯭ꯌꯨꯖꯤꯛꯀꯤ ꯌꯥꯎꯔꯁꯨ ꯅꯪ ꯃ꯭ꯌꯨꯖꯤꯛꯇꯣ ꯊꯗ꯭ꯔꯗꯤ ꯌꯥꯗ꯭ꯔꯅ ꯍꯧꯖꯤꯛ
ꯍꯥꯗꯤꯌꯦ ꯌꯥꯎꯔꯛꯑꯦ ꯍꯥꯕꯅꯦ
ꯑꯣ ꯈꯪꯗꯦ ꯑꯗꯨꯗꯤ ꯆꯥꯛ ꯏꯁꯤꯡ ꯆꯥꯗ꯭ꯔꯦ
ꯆꯥꯛ ꯏꯁꯤꯡ ꯆꯥꯗ꯭ꯔꯤ ꯇꯜꯂꯦꯅ ꯏꯊꯟꯇ ꯆꯥꯕ
ꯎꯝ ꯐꯅꯦ
ꯎꯝ ꯃꯣꯏ ꯑꯉꯥꯡꯈꯩ ꯆꯠꯊꯣꯛꯈꯤꯕ ꯊꯕꯛ
ꯎꯝ
ꯏꯅꯦ ꯑꯣꯏꯖꯨ
ꯎꯝ
ꯆꯥꯔꯕ ꯅꯪ
ꯆꯥꯗ꯭ꯔꯤꯗ
ꯀꯩꯗꯧꯔꯝꯃꯤꯅꯣ
ꯃꯥꯂꯤꯁ ꯇꯧꯔꯝꯃꯤꯅꯦ ꯍꯥꯏꯔꯒ
ꯑꯣ ꯑꯩꯗꯤ ꯇꯥꯟꯕ ꯑꯃ ꯌꯥꯎꯁꯤꯟꯂꯥꯛꯌꯦ
ꯀꯩꯒꯤꯅꯣ
ꯏꯊꯥꯟ ꯂꯩꯕꯩ
ꯅꯪꯅ ꯑꯃꯨꯛ ꯀꯤꯛꯀꯟꯈꯤꯕꯁꯤꯅ
ꯑꯗꯨꯅꯦ ꯆꯦ ꯆꯦ ꯃꯈꯣꯟ ꯇꯥꯔꯛꯕꯁꯦ ꯃꯤꯍꯨꯜꯁꯦ ꯁꯨꯋꯥꯢ ꯁꯨꯋꯥꯢ ꯍꯦꯛꯑ ꯂꯧꯋꯤ
ꯎꯝ ꯀꯌꯥꯝ ꯀꯨꯏ ꯂꯩꯈꯤꯗꯣꯏꯅꯣ ꯑꯗꯨꯗ
ꯈꯪꯗ꯭ꯔꯤꯌꯦ ꯑꯉꯥꯡꯈꯩ ꯍꯜꯂꯛꯗꯔꯤ ꯢꯅꯦ ꯍꯣꯢꯗꯤ ꯆꯥꯛ ꯑꯣ ꯑꯩꯅ ꯄꯥꯅꯤꯗ ꯀꯩꯅꯣꯗꯕꯨꯗꯤ ꯀꯌꯥꯝ ꯀꯣꯏ ꯂꯩꯗꯣꯏꯅꯣ ꯀ꯭ꯂꯥꯁ ꯍꯧꯗ꯭ꯔꯤꯐꯥꯎ ꯂꯩꯗꯣꯏꯔꯥ ꯈꯪꯗꯦ
ꯎꯝ ꯀ꯭ꯂꯥꯁ ꯀꯔꯝꯀꯥꯟꯗ ꯍꯧꯅꯤ ꯍꯥꯏꯒꯦ
ꯍꯥꯏꯔꯛꯇ꯭ꯔꯦ ꯑꯗꯨꯁꯨ ꯑꯦꯠꯃꯤꯟꯗꯨꯁꯨ ꯒ꯭ꯔꯨꯞꯇꯨꯁꯨ ꯑꯦꯠꯃꯤꯟ ꯈꯛ ꯊꯝꯕꯒꯤꯅꯦ ꯃꯦꯁꯦꯁ
ꯑꯥ ꯎꯝ ꯆꯥꯛ ꯆꯥꯛ ꯉꯥꯡꯉꯛꯀꯅꯤꯅ ꯇꯧꯔꯤ ꯑꯣꯢꯔꯝꯅꯤꯌꯦ
ꯍꯣꯏ ꯃꯌꯥꯝꯁꯦ ꯑꯗꯨꯝ ꯉꯥꯡꯅꯔꯅꯤ ꯃꯣꯏ ꯑꯦꯛꯖꯥꯝ ꯂꯣꯏꯕꯒ ꯀꯩꯕ ꯎꯝ ꯄ꯭ꯔꯣꯒ꯭ꯔꯥꯝ ꯑꯃ ꯇꯧꯔ ꯏꯟꯗꯛꯁꯟ ꯄ꯭ꯔꯣꯒ꯭ꯔꯥꯝ ꯇꯧꯔꯒ ꯑꯗꯨꯝ ꯍꯧꯔꯅꯤ ꯑꯗꯨꯝ ꯍꯥꯏꯕꯅꯦ
ꯎꯝ
ꯐꯣꯔꯠ ꯁꯦꯃꯤꯁꯇꯔꯒꯤ ꯑꯦꯛꯖꯥꯝ ꯇꯧꯔꯤꯕ ꯈꯪꯗꯦ
ꯎꯝ ꯎꯝ ꯅꯣꯡ ꯃꯪꯕ꯭ꯔꯥ
ꯃꯪꯉꯦ ꯃꯈꯣꯟꯁꯦ ꯌꯥꯝ ꯇꯥꯏꯌꯦꯕ
ꯀꯩ ꯃꯈꯣꯟꯅꯣ
ꯆꯦ ꯆꯥ
ꯑꯩ ꯀꯤꯔ ꯍꯥꯢꯁꯦ
ꯅꯠꯇꯦ ꯁꯣꯝꯗ
ꯑꯁ ꯅꯪꯅ ꯃꯔꯣꯟ ꯑꯃ ꯄꯪꯈꯥꯜ ꯈꯟꯖꯤꯜꯂꯦ ꯑꯑꯣꯢꯕ
ꯀꯥꯢꯗꯩ ꯚꯨꯠꯅꯣ ꯍꯧꯖꯤꯛꯄꯣ ꯄꯥꯊꯤ ꯋꯥꯔꯦꯝ ꯌꯥꯝ ꯈꯟꯖꯤꯟꯒꯅꯨ ꯋꯥꯈꯜꯗ ꯂꯣꯏ ꯂꯩꯕꯅꯤ ꯐ ꯎ ꯅꯨꯡꯗꯥꯡꯅꯦꯁꯨ ꯅꯠꯇꯦ
ꯎꯝ
ꯑꯐꯥꯎ ꯁꯥꯏꯗꯨꯒ ꯀꯤꯒꯜꯂꯤꯗꯨꯒ
ꯑꯐꯥꯎꯕ ꯐꯥꯎꯕꯒ ꯀꯤꯕꯒ
ꯇꯧꯔꯤꯕ ꯗꯞꯇꯨꯒ ꯍꯥꯏꯔ ꯀꯤꯐꯝ ꯊꯣꯛꯇꯦ ꯊꯣꯛꯇꯦ ꯀꯩꯅꯣ
ꯑꯩ ꯌꯥꯗ꯭ꯔꯦ ꯊꯥ ꯇꯔꯨꯛꯃꯨꯛꯀ ꯐꯥꯔ ꯌꯥꯗꯧ ꯃꯥꯜꯂꯦꯕꯣ
ꯍꯣꯏꯅꯦ ꯅꯪꯗꯨ ꯌꯥꯝ ꯖꯔ ꯌꯥꯝꯅ ꯆꯤꯡꯁꯤꯜꯂꯛꯑꯦꯅꯦ
ꯍꯣꯏ
ꯎꯝ ꯅꯪꯗꯣ ꯑꯗꯨ ꯈꯛꯀꯤ ꯑꯣꯏꯕꯒꯤ ꯑꯣꯏꯔꯝꯃꯤꯌꯦ ꯑꯇꯣꯞꯄ ꯀ ꯑꯇꯣꯞꯄ ꯀꯩ ꯎꯝ ꯀꯥꯆꯤꯟ ꯅꯋꯥꯏꯗ ꯌꯥꯐꯝ ꯀꯩꯀꯥꯗ ꯀꯩꯝ ꯇꯧꯗꯕ꯭ꯔꯥ
ꯎꯝ
ꯎꯝ
ꯀꯩꯝ ꯇꯧꯕ ꯑꯗꯨꯝ ꯁꯦꯝꯅꯦ
ꯀꯝꯇ ꯀꯩꯕꯥ
ꯀꯔꯤꯝ ꯁꯦꯝꯗꯦꯕ
ꯑꯥꯛꯀꯤꯌꯥ
ꯌꯥꯔꯦ ꯈꯔꯗꯤ ꯆꯥꯎꯊꯣꯔꯛꯑꯦ
ꯎ ꯃꯃꯥꯡꯒ
ꯍꯣꯏ
ꯆꯨꯝꯃꯛꯄ ꯑꯣꯏ ꯖꯥꯂꯥ
ꯎꯝ ꯀꯩꯅꯣꯗꯣ ꯐꯩꯔꯒ ꯂꯩꯅꯕꯗꯣ ꯑꯗꯨꯗꯣ ꯑꯅꯤꯗꯣ ꯍꯥꯏꯗꯤ ꯂꯣꯟꯁꯤꯟꯅꯕꯗꯣ ꯂꯣꯟꯁꯤꯟꯗꯅꯕ ꯏꯟꯊꯣꯔꯛꯄ ꯃꯥꯜꯂꯦ
ꯎꯝ
ꯍꯧꯖꯤ ꯁꯨꯃꯥꯏꯅ ꯌꯥ ꯆꯤꯛꯄꯗꯣ ꯌꯥ ꯆꯤꯛꯁꯜꯂ ꯌꯦꯡꯕꯗꯣ
ꯎꯝ
ꯑꯗ ꯑꯩ ꯑꯅꯤꯗꯣ ꯑꯗꯨꯝ ꯂꯥꯏꯟ ꯃꯥꯟꯅꯔꯝꯕꯅꯦꯕ ꯍꯧꯖꯤꯛꯇꯤ ꯃꯥꯟꯅꯗ꯭ꯔꯦ
ꯎꯝ ꯑꯗꯣ ꯑꯃꯨꯛ ꯁꯦꯝꯃꯛꯈꯤꯗꯣꯏꯔꯕꯅꯤ ꯍꯥꯏꯅ ꯅꯪꯗꯣ ꯆꯤꯡꯊꯣꯛꯄ ꯂꯣꯏꯔꯀꯥꯟꯗ
ꯎꯝ
ꯑꯗꯨꯩꯅ ꯋꯥꯟꯁ ꯐꯥꯈꯤꯕꯗꯨꯅ ꯃꯣꯏꯅ ꯄꯩꯊꯣꯛ ꯄꯩꯁꯤꯟ ꯇꯧꯕꯗ ꯁꯦꯝ ꯁꯦꯝꯃ ꯇꯧꯗꯣꯏ ꯅꯠꯇ꯭ꯔꯣ
ꯍꯣꯏ ꯇꯔꯥꯗ ꯆꯤꯡꯖꯟ ꯆꯤꯡꯁꯤꯟꯗꯨꯅ
ꯎꯝ ꯎꯝ ꯑꯗꯨꯗꯣ ꯃꯔꯛꯇ ꯃꯤ ꯇꯦꯛꯄ ꯈꯣꯠꯄꯒ ꯌꯥꯎꯅꯕ ꯃꯥꯜꯂꯦꯕꯀꯣ
ꯌꯥꯎꯋꯦ ꯑꯗꯨꯏꯅꯤ ꯀꯩꯝ ꯑꯀꯟꯕ ꯆꯥꯅꯣ ꯈꯣꯠꯅꯣ ꯍꯥꯏꯣꯏ
ꯍꯣꯏ ꯑꯗꯣ ꯃꯣꯏꯅ ꯇꯛꯑꯗꯤ ꯃꯣꯏꯅꯨꯛ ꯁꯤꯟꯗꯣꯏ ꯌꯥꯠꯗ꯭ꯔꯥ ꯅꯧꯅ ꯑꯃꯨꯛ ꯄꯩꯁꯥ ꯇꯤꯡꯗꯣꯏꯖꯠꯣ
ꯄꯩꯁꯥ ꯈꯔꯗꯤ ꯍꯥꯞꯄꯣ ꯍꯥꯏꯗꯣ ꯑꯣꯏꯔꯝꯅꯤ ꯌꯥꯝ ꯍꯥ ꯌꯥꯝ ꯍꯥꯞꯇ꯭ꯔꯁꯨ ꯈꯪꯗꯦ ꯆꯥꯎꯈꯣꯏꯅꯔꯕ ꯊꯣꯛꯇꯦꯔ ꯑꯗꯨꯗꯤ
ꯑꯁ ꯑꯩꯁꯨ ꯀꯃꯥꯏꯅ ꯇꯧꯗꯣꯏꯅꯣ ꯀꯃꯥꯏꯅ ꯇꯧꯕꯅꯣ ꯐꯗꯣꯏꯅꯣ ꯈꯪꯗꯦꯗꯤ ꯑꯩꯗꯣ ꯀꯩꯒꯨꯝꯕ ꯁꯦꯝ ꯇꯥꯔꯗꯤ ꯀꯥꯏꯗ ꯁꯦꯝꯕꯅ ꯐꯗꯣꯏꯅꯣ ꯍꯪꯗꯦ
ꯋꯥꯔꯤ ꯇꯥꯅꯕꯩꯗꯤ ꯅꯨꯡꯉꯥꯏꯕ ꯁꯤ ꯁꯤ ꯀꯥꯏꯅ ꯍꯥꯏꯅꯕꯗꯣ
ꯑꯥ
ꯑꯗꯨꯏꯗꯤ ꯁ꯭ꯋꯥꯏꯗ ꯇꯧꯔ ꯆꯈꯤꯕꯅꯗꯤ ꯐꯩꯕꯣ
ꯍꯣꯏ ꯍꯣꯏ
ꯀꯔꯤ ꯈꯂꯒꯦ
ꯈꯟꯗ꯭ꯔꯤꯗ ꯀꯔꯤ ꯈꯟꯅꯤꯡꯉꯥꯏ ꯃꯇꯝꯕꯨ ꯂꯩꯕ
ꯀꯔꯤ ꯇꯧꯔꯅꯣ ꯃꯇꯝ ꯂꯩꯇ꯭ꯔꯤꯒ
ꯇꯨꯝꯕꯒ ꯆꯥꯕꯗ ꯃꯇꯝ ꯂꯩꯇ꯭ꯔꯦ
ꯎꯝ
ꯆꯥꯛ ꯏꯟꯁꯥꯡ ꯊꯣꯡꯉꯕ
ꯍꯣꯡꯉꯦꯗ ꯍꯁꯥꯏꯅ ꯂ ꯍꯋꯥꯏ
ꯎꯝ ꯍꯋꯥꯏ ꯑꯗꯨꯝ ꯆꯥꯈꯤꯅꯤ
ꯍꯋꯥꯏ ꯆꯥꯃꯟꯅꯄꯤꯂꯦ
ꯑꯩꯖꯣ
ꯈꯥꯏ ꯑꯁꯇꯣ ꯆꯥꯁꯤꯦꯒ ꯍꯥꯏꯔꯝꯕꯅꯦ ꯑꯉꯥꯡꯈꯩ
ꯅꯣꯏ ꯁꯣꯌꯥꯁ ꯍꯣꯁꯄꯤꯇꯥꯜ ꯂꯣꯏ ꯂꯩꯕ꯭ꯔꯥ
ꯎꯝ
ꯑꯩꯁꯨ ꯆꯥꯛ ꯆꯥꯒꯦꯅ ꯆꯪꯉꯨꯨꯔꯅꯤ ꯆꯥꯁꯨ ꯂꯩꯔꯝꯗ꯭ꯔꯕ ꯌꯥꯍꯎ ꯊꯦꯡꯕꯅꯤꯅ ꯆꯥꯛ ꯆꯥꯥꯒ‌ꯦ ꯆꯪꯉꯨꯔꯒ ꯁꯧꯒꯔꯤꯒ ꯀꯥꯡꯁꯨꯒ ꯇꯧ ꯂꯩꯔꯝꯃ‌ꯦ ꯆꯥꯅꯤꯡꯗꯅ ꯊ‌ꯣꯛꯂꯛꯑꯦ ꯏꯁꯤꯡ ꯊꯛꯑꯒ
ꯎꯝ ꯆꯥꯅꯤꯡꯉ‌ꯦ
ꯆꯥꯅꯤꯡꯗ‌ꯦꯗ ꯑꯩꯗꯤ
ꯑꯩꯁꯨ ꯑꯉꯥꯡꯗ ꯍꯥꯏꯕꯕꯨꯗꯤ ꯍꯧꯈ꯭ꯔꯕꯅꯤ ꯑꯩꯈꯣꯏ ꯕꯥꯅ ꯁꯨꯃꯥꯏ ꯁꯨꯃꯥꯏ ꯍꯥꯏ
ꯎꯝꯍꯣꯏ ꯀꯩ ꯍꯥꯏꯔꯛꯀꯦ
ꯅ‌ꯣ ꯍ‌ꯦꯛꯇ ꯍꯥꯏ
ꯅ‌ꯣꯏ ꯕꯥꯅ ꯀꯩ ꯍꯥꯏ ꯍꯥꯏꯅꯣ
ꯀ꯭ꯂꯥꯁ ꯍꯧꯔꯗꯤ ꯌꯨꯝꯗꯩ ꯂꯩꯅꯕꯅ
ꯑꯥ
ꯅꯪ ꯄꯩꯁꯥꯗꯣ ꯑꯩ ꯄꯤꯒꯦ ꯍꯥꯏ
ꯎꯝ ꯎ ꯈꯪꯗꯦꯅ‌ꯦ ꯇꯧꯔꯤꯁ‌ꯦ ꯅꯪꯒꯤ ꯄꯩꯁꯥꯗꯨꯗꯤ ꯌꯥꯝꯕꯨꯗꯤ ꯌꯥꯝꯗꯦꯀꯣ ꯅꯪꯒꯤꯗꯣ
ꯎꯝ
ꯃꯥ ꯋꯥꯔꯤ ꯑꯃꯨꯛ ꯃꯌꯥꯝ ꯂꯤꯔꯛꯑꯦ ꯑꯩꯈꯣꯏꯁꯨ ꯂꯩꯔꯛꯏꯁ‌ꯦ ꯆꯞ ꯃꯥꯟꯅꯩ ꯍꯥꯏꯗꯤ ꯃꯤ ꯃꯌꯨꯝ ꯂꯩꯕꯁꯤꯗꯕꯨ ꯑꯗꯨ ꯉꯥꯛꯇꯅꯦ ꯃꯇꯦꯡ ꯄꯥꯡꯕꯣꯏ ꯀꯩꯕꯣꯏ ꯑꯩꯈꯣꯏꯕꯥꯅ
ꯑꯥ
ꯑꯩꯈꯣꯏꯁꯨ ꯂꯥꯏꯔꯤꯛ ꯇꯝꯕꯩ ꯂꯩꯔꯛꯏꯁꯦ ꯑꯗꯨ ꯉꯥꯛꯇꯅꯦ ꯊꯕꯛꯇꯣ ꯑꯩꯈꯣꯏꯅ ꯐꯩꯒꯥꯛ ꯐꯩꯅ ꯄꯨꯔꯛꯏꯅꯦ
ꯑꯥ
ꯃꯇꯦꯡ ꯄꯥꯡꯕꯣꯏ ꯀꯩꯕ‌ꯣꯏ ꯑꯗꯨꯝ ꯂꯩꯕꯅꯦꯅ
ꯍ‌ꯣꯏ
ꯇꯧꯒꯦ ꯍꯥꯏꯕꯗꯤ ꯂꯣꯏ ꯇꯧꯍꯜꯂ‌ꯦ ꯈꯪꯕ꯭ꯔꯥ ꯏꯁꯧ ꯑꯃ ꯂꯩꯔꯤꯕ ꯈꯪꯕ꯭ꯔ
ꯍꯣꯏ ꯐ꯭ꯔꯤ ꯑꯣꯏ ꯐ꯭ꯔꯤ ꯑꯣꯏꯗꯕꯒꯨꯝꯕ ꯑꯣꯏꯔꯝꯅꯤ ꯅꯪ ꯇꯧꯔꯤꯗ‌ꯣ ꯍ‌ꯣꯏ ꯌꯨꯝ ꯌꯨꯝꯒꯤ ꯅꯠꯇꯕꯅꯤꯅ
ꯅꯠꯇ‌ꯦꯗ ꯑꯩꯅ ꯍꯥꯏꯕꯗꯤ ꯑꯩꯈ‌ꯣꯏ ꯄ‌ꯦꯔ‌ꯦꯟꯁ ꯀꯧ
ꯅ‌ꯣꯏ ꯌꯨꯝꯗꯒꯤ ꯂꯥꯛꯑꯗꯤ ꯅꯣꯡꯃꯗ ꯁꯥꯡꯗꯤ ꯁꯥꯡꯉꯤ ꯅꯨꯡꯇꯤꯒꯤꯕꯨꯗꯤ ꯆꯠꯇ ꯆꯠꯂꯣꯏꯗꯕꯅꯤꯅ ꯌꯥꯕꯨꯗꯤ ꯌꯥꯏ ꯑꯃꯔꯣꯝꯗ
ꯂꯤꯇꯔ ꯍꯥꯞ ꯍꯥꯞ ꯆꯪꯒꯗ꯭ꯔꯥ
ꯀꯤꯂꯣꯃꯤꯇꯔ ꯀꯌꯥꯃꯨꯛ ꯑꯣꯏꯒꯦ
ꯈꯪꯗ‌ꯦꯅ‌ꯦ
ꯋꯥꯟ ꯒꯣꯗ ꯇꯔꯥ ꯍꯦꯟꯅꯤꯅꯦ
ꯎꯝ ꯌꯥꯏꯔꯤꯄ‌ꯣꯛ ꯐꯧꯁ‌ꯦ ꯀꯤꯂꯣꯃꯤꯇꯔ ꯀꯌꯥ ꯑꯣꯏꯅꯤ
ꯈꯪꯗꯦ
ꯃꯤꯅꯤꯠ ꯇꯔꯥꯃꯉꯥꯃꯨꯛ ꯆꯪꯉꯦ ꯑꯗꯨꯗꯒꯤ ꯑꯃꯨꯛ ꯃꯤꯅꯤꯠ ꯇꯔꯥ ꯄꯨꯡꯈꯥꯏ ꯑꯃꯕꯨꯗꯤ ꯐꯥꯗꯦꯕꯀꯣ ꯂꯝꯕꯤꯁꯦ
ꯑꯁ ꯑꯗꯨꯗꯤ ꯄꯨꯡꯈꯥꯏ ꯑꯃ ꯐꯥꯒꯦ ꯇꯧꯋꯦꯗꯤ ꯍꯪꯒꯠ ꯍꯟꯗ ꯅꯪ ꯂꯤꯇꯔ ꯑꯃ ꯃꯌꯥꯗꯤ ꯆꯪꯉꯅꯤ
ꯂꯤꯇꯔ ꯑꯃ ꯌꯧꯗ꯭ꯔꯁꯨ ꯍꯣꯏ ꯂꯤꯇꯔ ꯃꯈꯥꯏꯗꯤ ꯍꯦꯜꯂꯅꯤ ꯑꯩꯅ ꯈꯟꯕꯗ
ꯎꯝ
ꯀꯤꯂꯣꯃꯤꯇꯔ ꯀꯨꯟ ꯀꯨꯟ ꯃꯉꯥꯃꯨꯛ ꯑꯣꯏꯗꯧ ꯃꯥꯜꯂ‌ꯦꯕ ꯅꯪꯗꯣ ꯍꯪꯒꯠ ꯍꯟꯗꯥꯗ
ꯍꯪꯒꯠ ꯍꯟꯗꯥꯗ
ꯑꯣꯏꯔꯣꯏꯗꯔꯣ
ꯍꯪꯒꯥ ꯍꯟꯇꯥꯗ ꯑꯣꯏꯗꯣꯏꯔꯅꯤ
ꯎꯝ
ꯌꯦ
ꯂꯝ ꯂꯥꯛꯄꯁꯦ ꯅꯨꯡꯉꯥꯏꯇ꯭ꯔꯤꯦ ꯁꯤꯗꯅꯤꯅꯦ ꯅꯣꯏ
ꯎꯝ
ꯅꯣꯏ ꯂꯝ ꯑꯔꯥꯞꯄ ꯀꯥꯡꯕꯨꯨꯒꯤ ꯅꯨꯡꯉꯥꯏꯇꯖꯦ ꯑꯗꯨꯗꯨꯅꯦꯕ
ꯎꯝ ꯅꯅ ꯑꯦꯝ ꯌꯨ ꯂꯥꯛꯄꯒꯨꯝꯕ ꯑꯗꯨꯝ ꯑꯣꯏꯗꯣꯏꯔꯕꯅꯦ
ꯑꯣꯏꯗꯦꯗ ꯑꯩꯅ ꯑꯦꯝ ꯌꯨ ꯂꯥꯛꯄꯗꯤ ꯀꯩꯅꯣ ꯑꯣꯏꯔꯗꯨꯗꯤ
ꯀꯩꯅꯣꯁꯨ ꯌꯥꯎꯋꯦꯕ ꯅꯛꯄꯕꯨꯗꯤ ꯐꯥꯎꯖꯟ ꯐꯥꯎꯖꯤꯜꯂꯒꯕꯨꯗꯤ ꯑꯗꯨꯝ
ꯎ ꯑꯩ ꯑꯦꯝ ꯌ ꯂꯥꯛꯄꯗꯤ ꯀꯤꯂꯣꯃꯤꯇꯔ ꯇꯔꯥꯃꯥꯊꯣꯏ ꯈꯛꯇꯅꯤ
ꯇꯣ
ꯅꯪ ꯑꯗꯨꯗꯅꯤ ꯌꯥꯏ
ꯀꯤꯂꯣꯃꯤꯇꯔ ꯇꯔꯥꯃꯥꯊꯣꯏꯅꯦ ꯌꯨꯝꯗꯒꯤ
ꯑꯣ
ꯌꯨꯝ ꯌꯔꯨ ꯇꯥꯕ
ꯀꯝꯕ ꯀꯩꯅꯣꯧꯕ ꯌꯥꯏꯄꯣꯛ ꯕꯖꯥꯔ ꯊꯧꯕꯥꯜ ꯕꯖꯥꯔ
ꯌꯨꯝꯗꯩ ꯔꯨꯗꯥꯕꯧ ꯍꯥꯏꯕ
ꯑꯣ ꯑꯗꯨꯗꯤ ꯂꯤꯇꯔ ꯃꯈꯥꯏꯅ ꯀꯣꯟꯅꯅꯤ ꯅꯣꯡꯃꯗ ꯂꯨꯄꯥ ꯌꯥꯡꯈꯩꯅ ꯀꯣꯟꯅꯅꯤ
ꯎꯝ ꯉꯍꯥꯟ ꯊꯧꯋꯦꯕ ꯑꯁ ꯌꯥꯡꯉꯦꯕ
ꯎꯝ
ꯑꯗꯨꯒꯤꯅꯦ ꯍꯩꯅꯗꯕ ꯑꯃ ꯌꯥꯎꯋꯦ
ꯎꯝ ꯑꯩꯩꯅ ꯍꯥꯏꯗ꯭ꯔꯣ ꯒꯥꯔꯤꯗꯤ ꯌꯥꯡꯕꯅꯦ ꯅꯪ ꯂꯨꯝꯃꯦ ꯂꯨꯝꯃꯤ ꯑꯃ
ꯀꯩꯅꯣ ꯇꯧꯒꯦ ꯇꯧꯔꯀꯥꯟ ꯄꯥꯏꯈꯤꯕ ꯑꯃꯅ ꯍꯥꯜꯂꯦ ꯍꯥꯏꯕ
ꯎꯝ
ꯑꯗꯣ ꯑꯅꯧꯕꯗꯨꯗꯤ ꯁꯤꯁꯇꯦꯝꯗꯣ ꯑꯅꯧꯕ ꯑꯣꯏ ꯀꯩꯅꯣꯝ ꯇꯧꯔꯅꯤ ꯅꯪ ꯉ ꯇ꯭ꯔꯥꯐꯤꯛꯇꯒꯨꯝꯕ ꯂꯦꯞꯄꯗꯣ
ꯑ ꯃꯠꯀꯤꯈꯤꯕꯗꯣ
ꯑꯃꯈꯤꯕꯦꯕꯗꯣ
ꯑꯣꯇꯣꯗ ꯊꯝꯃꯗꯤ ꯑꯗꯨ ꯑꯣꯇꯣ ꯅꯠꯇꯕꯁꯨ